ꯑꯣ
ꯍꯜꯂꯣ
ꯎꯝ ꯇꯥꯏꯃꯔ
ꯎꯝ
ꯃꯨꯞ ꯃ ꯁꯨꯝ ꯐꯝꯕꯗ ꯆꯥꯛ ꯏꯁꯤꯡ ꯑꯃ ꯆꯥꯔꯒ ꯁꯨꯝ ꯄꯣꯊꯥꯝꯕ ꯃꯔꯨꯛꯇꯦ
ꯑꯩꯁꯨ ꯑꯕ꯭ꯔꯦ ꯆꯥꯛꯆꯥ ꯇꯣꯛꯄꯒꯤ ꯎꯏꯔꯨꯝ ꯎꯏꯔꯨꯝ ꯇꯧꯔꯒ ꯑꯇꯩꯗꯤ ꯅꯪ ꯈꯪꯅꯤꯡꯁꯤꯡꯪꯉꯛꯇꯅ
ꯑꯣ ꯌꯥꯏ ꯌꯥꯝ ꯐꯩꯩꯅ ꯑꯗꯨꯖꯤꯛ
ꯎꯝ
ꯎꯝ ꯑꯗꯨꯗꯤ ꯃꯔꯨꯞ ꯎ ꯋꯥꯔꯤꯁꯨ ꯋꯥꯔꯤ ꯑꯣꯏꯕ ꯀꯥꯟꯅꯕ ꯃꯑꯣꯡꯗ ꯋꯥꯔꯤ ꯑꯃꯇꯪ ꯁꯥꯟꯅꯁꯤꯅꯦ ꯃꯔꯨꯞ
ꯌꯥꯏ ꯀꯔꯤ ꯋꯥꯔꯤ ꯀꯔꯤ ꯃꯇꯥꯡ ꯁꯥꯟꯅꯁꯤꯒꯦ
ꯁꯨꯝ ꯀꯔꯤ ꯍꯥꯏꯅꯤ ꯑꯩꯈꯣꯏꯒꯤ ꯊꯥꯏꯅꯗꯒꯤ ꯆꯠꯂꯛꯀꯣ ꯑꯩꯈꯣꯏ ꯑꯍꯜ ꯂꯃꯟ ꯏꯄꯥ ꯏꯄꯨꯅ ꯊꯔꯝꯕꯀꯣ
ꯎꯝ
ꯃꯊꯔꯨꯁꯦ
ꯎꯝ
ꯁꯤꯒꯤ ꯃꯔꯝꯗ ꯑꯩ ꯃꯔꯨꯞꯅ ꯄꯥꯝꯖꯕ ꯑꯣꯏꯒꯦꯔꯥ ꯑꯗꯩ ꯀꯔꯤ ꯑꯣꯏꯒꯦꯔꯥ ꯍꯥꯏꯗꯤ ꯃꯥꯏ ꯀꯃꯥꯏꯅ ꯊꯣꯡ ꯀꯦꯞ ꯀꯃꯥꯏꯅ ꯊꯣꯡꯒꯅꯤ ꯀꯃꯥꯏꯅ ꯇꯧꯅ ꯍꯥꯎꯋꯤ ꯑꯣ ꯅꯪꯅ ꯄꯥꯝꯕꯗꯅ ꯀꯩꯅꯣ ꯀꯃꯥꯏ ꯇꯧꯅꯣ ꯑꯗꯨ ꯁ ꯁꯥꯟꯅꯁꯤ ꯌꯥꯏꯗꯅ
ꯎꯝ ꯌꯥꯏ ꯀꯩ ꯃꯊꯤꯟ ꯅꯩꯅꯁꯦ ꯍꯥꯏꯅꯣ
ꯁꯪꯉꯤ ꯌꯥꯏ ꯃꯔꯨꯞꯀꯤ ꯃꯔꯨꯞꯅ ꯄꯥꯝꯖꯕ ꯀꯔꯤꯩꯅ ꯄꯥꯝꯃꯤ ꯈꯣꯠꯂꯤꯕꯗꯣꯅ ꯍꯥꯏꯕꯤꯔꯣꯅꯦ
ꯑꯩ ꯄꯥꯝꯕꯗꯤ ꯀꯥꯡꯁꯣꯏ ꯄꯥꯝ ꯑ
ꯀꯩꯅꯣ ꯍꯥꯏꯁꯨ ꯀꯥꯡꯁꯟ ꯑꯩꯈꯣꯏꯁꯤꯦꯜꯜꯂꯒ ꯍꯥꯏꯁꯦ ꯃꯔꯨꯞꯀꯤꯁꯦ ꯑꯇꯣꯞꯄ ꯑꯩꯈꯣꯏ ꯑꯍꯥꯎ ꯑꯍꯥꯎꯕ ꯃꯌꯥꯝ ꯑꯃ ꯁꯛ ꯇꯥꯛꯄꯗ ꯃꯌꯥꯝ ꯂꯩꯔꯤ ꯍꯥꯎꯇ꯭ꯔ ꯋꯥ ꯍꯥꯏꯁꯦ ꯑꯝꯇ
ꯍꯥꯎꯋꯤ ꯁꯤꯡꯖꯨꯁꯨ ꯍꯥꯎꯋꯤ ꯕꯣꯔꯥꯁꯨ ꯍꯥꯎꯋꯤ ꯂꯣꯏ ꯍꯥꯎꯋꯤ
ꯆꯠꯅꯦ ꯍꯥꯏ ꯑꯗꯨꯅꯤ ꯀꯥꯡꯁꯣꯏ ꯍꯥꯏꯥꯟꯅ ꯍꯥꯏꯔꯛꯄꯗꯗꯒꯤ ꯉꯛꯈ꯭ꯔꯦ
ꯑ ꯀꯥꯡꯁꯣꯏ ꯌꯥꯎꯗ꯭ꯔꯗꯤ ꯆꯪꯕ ꯌꯥ ꯌꯥꯗꯕ ꯍꯥꯏꯇꯥꯔꯦ ꯃꯍꯤꯗꯨꯃ ꯌꯥꯎꯗ
ꯎꯝ
ꯑꯇꯣꯞꯄꯗꯨꯅ ꯅꯥꯀꯟꯒꯤ ꯊꯕꯛꯅꯤꯗꯅ ꯁꯤꯡꯖꯨ ꯔꯥꯗꯨꯅ
ꯑꯗꯨꯗꯤ ꯃꯔꯨ ꯑꯣꯏꯗꯤ ꯑꯩꯈꯣꯏꯒꯤ ꯑꯩꯈꯣꯏꯒꯤ ꯏꯄꯥ ꯏꯄꯨꯅ ꯊꯝꯕ ꯑꯩꯈꯣꯏꯒꯤ ꯎꯇꯤꯁꯦ
ꯎꯝ
ꯎ ꯍꯥꯎꯖꯦꯕꯣꯏꯇꯥꯔꯦ ꯎꯇꯤꯁꯦ ꯑꯩꯈꯣꯏꯒꯤ ꯐꯖꯅ ꯎꯇꯤ ꯑꯁꯪꯕꯁꯤꯅ ꯅꯔ ꯄꯥꯝꯃꯦ ꯑꯇꯣꯞꯄꯗꯤ ꯀꯌꯥ ꯄꯥꯝꯗꯦꯕꯀꯣ
ꯎꯝ ꯎꯝ ꯍꯣꯏꯅꯦ ꯁꯛꯇꯣ ꯌꯦꯡꯉꯦ ꯎꯇꯤ ꯑꯁꯪꯒꯒ ꯆꯞ ꯃꯥꯟꯖꯜꯂꯦ
ꯎꯝ ꯁꯤ ꯅꯪꯗꯤ ꯌꯥꯝ ꯐꯖꯕꯩ ꯇꯥꯏꯞꯇꯣ
ꯎꯝ
ꯎꯇꯤꯁꯤ ꯎꯠꯇꯤ ꯊꯣꯡꯕꯁꯤ ꯎꯇꯤꯁꯤ ꯁꯨꯃꯥꯏꯅ ꯑꯩꯈꯣꯏꯒꯤ ꯀꯔꯤ ꯍꯥꯏꯅꯤ ꯑꯩꯈꯣꯏ ꯎꯇꯤ ꯑꯁꯪꯕꯁꯦ ꯑꯩꯈꯣꯏ ꯃꯅꯥ ꯃꯁꯤꯡꯁꯦ ꯌꯥꯝ ꯁꯨꯅ ꯍꯥꯞꯄꯒꯀꯣ
ꯎ
ꯌꯦꯟ ꯀꯩꯅꯣꯒꯨꯝꯕ ꯃꯣꯏ ꯎꯇꯤꯁꯁꯤꯡꯁ ꯉꯔꯥꯡ ꯍꯥꯞ ꯀ ꯌꯥ
ꯄꯥꯡꯈꯣꯛꯂꯥꯒꯨꯝꯕ ꯑꯩꯈꯣꯏ ꯑꯩꯈꯣꯏ ꯑꯗꯨꯒꯅꯤꯛ ꯁꯨꯝꯕ ꯈꯔ ꯑꯅꯧꯕ ꯍꯧꯕ ꯃꯇꯝꯒꯨꯝꯕ ꯠꯇꯒꯤ ꯈꯥꯃꯦꯟ ꯑꯁꯤꯟ ꯃꯅꯥꯒꯨꯝꯕ ꯍꯧꯧꯗꯅ ꯍꯥꯞꯄꯒ ꯑꯩꯈꯣꯏ ꯃꯪꯒꯟ ꯑꯩꯈꯣꯏ ꯈꯋꯥꯏ ꯀꯥꯡꯇꯛ ꯈꯔ ꯈꯔ ꯆꯦꯡ ꯈꯔ ꯇꯧꯔꯒ ꯇꯧꯔꯒ ꯇꯧꯕ ꯅꯪꯅ ꯇꯧꯕꯗꯣ
ꯎꯝ
ꯑꯗꯨ ꯌꯥꯝ ꯍꯥꯎꯕ ꯍꯥꯏꯇꯥꯔꯦ
ꯍꯥꯎꯕꯅꯤ ꯍꯋꯥꯏ ꯊꯔꯥꯛꯀꯤ ꯍꯋꯥꯏ ꯊꯔꯥꯛꯀꯤꯁꯨ ꯍꯥꯎꯕꯅꯤ
ꯍꯣꯏ ꯍꯣꯏ ꯑꯗꯨꯩ ꯑꯩꯈꯣꯏ ꯁꯗꯥꯏ ꯃꯍꯨꯠꯇꯀꯣ ꯑꯩꯈꯣꯏ ꯈꯔꯤ ꯑꯩꯈꯣꯏ ꯀꯩ ꯎꯠ ꯑꯣꯏꯅ ꯍꯥꯞꯄ ꯍꯥꯏꯇꯥꯔꯦ
ꯎꯝ
ꯑꯗꯨ ꯋꯥꯍꯤ
ꯎꯝ
ꯆꯥꯕꯗ ꯑꯩꯈꯣꯏꯒꯤ ꯑꯍ ꯍꯥꯟꯅꯒꯤ ꯑꯍꯟꯁꯤꯡꯅ ꯊꯣꯡꯉꯝꯕꯒꯤ ꯃꯍꯥꯎꯗꯨꯣ ꯐꯪꯉꯦ ꯍꯥꯏꯇꯥꯔꯦ
ꯎꯝ
ꯨꯅꯤ ꯇꯧꯁ ꯑꯗꯨ ꯃ ꯆꯥꯅꯤꯡꯉꯤꯅꯤ ꯃꯔꯨꯞ ꯑꯗꯨꯣ ꯇꯇꯤꯁꯤ ꯊꯣꯡꯕꯁꯤ ꯍꯟꯗꯛꯁꯤ ꯊꯕꯛ ꯈꯔꯁꯤ ꯍꯦꯛꯇ ꯐꯪꯗꯕ ꯍꯛꯇ ꯐꯪꯗꯕ ꯑꯗꯨꯒꯤ ꯇꯊꯤꯁꯦ ꯍꯌꯦꯡ ꯁꯨꯤꯂꯛꯏ ꯅꯨꯃꯤꯠꯇꯗꯤ ꯐꯖꯅ ꯊꯣꯡꯉꯦꯗ ꯑꯩꯁꯦ ꯃꯅꯥ ꯃꯁꯤꯡ ꯀꯥꯏ ꯀꯥꯏꯗ ꯍꯧꯏꯤ
ꯑꯗ ꯁꯤ ꯃꯁꯤꯅ ꯀꯥꯏꯏꯗ ꯐꯪꯉꯦꯁꯦ ꯑꯩ ꯊꯤꯖꯤꯟꯕ ꯍꯧꯔꯅꯤ ꯍꯧꯖꯤꯔ ꯍꯟꯗꯛꯀꯤ ꯁꯨꯇꯤ ꯅꯣꯡꯃꯥꯏꯖꯤꯡ ꯅꯨꯃꯤꯠꯁꯤꯗ ꯍꯦꯛꯇ ꯆꯥꯒꯦꯗꯀꯣ
ꯎꯝ ꯆꯥꯔ ꯆꯔ ꯍꯧꯖꯤꯛꯇꯤ ꯁꯦꯕꯣꯠ ꯃꯇꯝꯁꯨ ꯑꯣꯏꯕꯅꯤꯅ ꯁꯦꯕꯣꯠ ꯃꯅꯥꯒꯗꯣ ꯈꯔ ꯌꯥꯝ ꯍꯥꯞꯆꯤꯟꯗꯅ
ꯁꯤꯕꯜ ꯃꯅꯥ
ꯎꯝ
ꯍꯥꯞꯄ ꯌꯥꯕꯁꯦ
ꯁꯃꯜ ꯃꯅꯥꯖꯣ ꯍꯥꯞꯄꯩ ꯌꯥ ꯑꯩꯈꯩꯅꯣ ꯃꯣꯟꯖꯥꯎꯕꯤ ꯍꯥꯞꯅꯩ
ꯍꯣꯃꯅꯖꯥꯎꯤ ꯌꯥꯏ
ꯁꯃꯨꯠ ꯃꯅꯥ ꯄꯥꯡꯈꯣꯛꯂꯥ ꯑꯃꯅꯥ ꯍꯥꯞꯅꯩ ꯀꯩꯅ
ꯎꯝ ꯃꯔꯨꯞꯅ ꯑꯗꯨ ꯃꯔꯨꯞꯇ ꯍꯣꯏ ꯑꯗꯨꯁꯨ ꯑꯃꯨ ꯑꯣꯏ ꯃꯔꯨꯞꯀꯤ ꯀꯥꯡꯁꯣꯏꯗꯤ ꯀꯔꯤꯅꯣ ꯈ꯭ꯋꯥꯏ ꯀꯃꯥꯏꯅ ꯊꯣꯡ
ꯑꯩꯗꯤ ꯀꯥꯡꯁꯣꯏ ꯑꯃꯍꯦꯛꯇ ꯂꯣꯏꯅꯃꯛ ꯄꯥꯝꯃꯤ ꯄꯥꯝꯗꯕ ꯑꯝꯇ ꯂꯩꯗꯅꯦ
ꯄꯥꯝꯗꯁꯨꯅꯝ ꯈ꯭ꯋꯥꯏ ꯄꯥꯝ ꯆꯥꯕ ꯑꯃꯗꯤ ꯂꯩꯔꯕꯅꯤꯅ ꯑꯗꯨ ꯍꯥꯏꯌꯣ ꯍꯥꯏꯕ
ꯀꯩ ꯍꯥꯏꯅꯤ ꯈꯪꯗꯦ ꯂꯣꯏ ꯄꯥꯝꯃꯤꯅꯤ ꯑꯩ ꯀꯩ ꯍꯥꯏꯗꯣꯏꯅꯣ
ꯀꯥꯡꯁꯣꯏꯁꯤ ꯅꯪ ꯀꯔꯤ ꯑꯜꯂꯨ ꯀꯥꯡꯁꯣꯏꯁꯤ ꯆꯥꯗꯣꯏꯔꯁꯦ
ꯑꯣꯍꯣꯏ ꯆꯥꯅꯤ ꯑꯂꯨ ꯀꯥꯡꯁꯩ ꯑꯣꯏꯔꯁꯨ ꯑꯥꯂꯨ ꯑꯣꯏꯔꯁꯨ ꯑꯥꯂꯨ ꯀꯥꯡꯁꯩ ꯑꯣꯏꯔꯁꯨ ꯍꯥꯎꯏ ꯀꯩꯅꯣ ꯃꯔꯣꯏ ꯇꯌꯥꯞ ꯆꯜꯂꯒ ꯑꯂꯨꯒ ꯑꯗꯒꯤ ꯏꯁꯤꯡ ꯇꯤꯜꯍꯧ ꯑꯗꯩ ꯅꯄꯥꯛꯄꯤ ꯃꯌꯥꯝ ꯍꯥꯞꯆꯤꯜꯂꯒ ꯑꯂꯨꯒꯗꯪ ꯇꯧꯔ ꯆꯥꯕ ꯏꯁ
ꯍꯣꯏ ꯆꯒꯨꯟꯗꯪ ꯅ ꯊꯣꯡꯕꯗ ꯑꯍꯥꯎꯕ ꯃ ꯃꯆꯤꯟ ꯁꯤ ꯍꯥꯞꯄꯗꯤ ꯍꯥꯎꯋꯏ ꯁꯤ ꯍꯥꯞꯇꯗꯤ ꯍꯥꯎꯋꯏ ꯈꯣꯠ ꯑꯗꯨ ꯐꯖꯅ ꯍꯥꯏꯌꯨ ꯍꯥꯏꯕꯅꯦ ꯍꯥꯏꯔꯤꯁꯦ
ꯍꯣꯏ ꯑꯗꯣ ꯑꯩꯗꯤ ꯂꯣꯏ ꯍꯥꯎꯋꯦꯕ ꯍꯥꯎꯗꯕ ꯑꯝꯇ ꯂꯩꯇꯕ ꯑꯩꯉꯣꯟꯗ
ꯍꯣꯏ ꯂꯣꯏ ꯍꯥꯎꯗꯅ ꯑꯣ ꯑꯃ ꯑꯗꯨ ꯑꯣꯏꯇꯥꯔꯗꯤ ꯅꯪꯅ ꯑꯃ ꯍꯥꯎꯕ ꯑꯃꯒꯤ ꯀꯃꯥꯏꯅ ꯀꯔꯤꯅꯣ ꯀꯔꯤ ꯍꯥꯞꯄꯤ ꯀꯔꯤ ꯀꯔꯤ ꯇꯧꯏ ꯀꯔꯤ ꯀꯔꯤꯔꯤ ꯍꯥꯞꯄ ꯊꯣꯡꯉꯦꯅꯗꯣ ꯍꯥꯏꯔꯣ
ꯎꯝ ꯔꯥꯖꯃꯥ ꯃꯔꯨ ꯀꯥꯡꯁꯣꯏꯁꯨ ꯍꯥꯎꯋ
ꯎꯝ
ꯈꯥꯃꯦꯟ ꯑꯁꯤꯟꯕꯗ ꯇꯧꯔꯒ ꯁꯦꯟꯗ꯭ꯔꯥꯡ ꯃꯔꯨꯝꯁꯨ ꯍꯥꯎꯋꯤ ꯍꯋꯥꯏ ꯊꯔꯥꯀꯤꯁꯨ ꯍꯋ ꯑꯁ ꯂꯣꯏꯋ ꯈꯥꯃꯦꯟꯁꯤꯡꯕꯒ ꯍꯥꯞꯆꯜꯂꯒ ꯆꯥ ꯕꯨꯖꯥꯅꯤ ꯄꯜꯛ ꯃꯅꯥ ꯀ ꯀꯥꯡꯥꯡꯁꯔꯤꯁꯨ ꯍ ꯍꯥꯎꯒꯩꯅ
ꯎꯝ ꯑꯗꯨ ꯑ ꯁꯤꯡꯖꯨꯗꯗꯤ ꯁꯤꯡꯖꯨꯗꯗꯤ ꯀꯔꯤꯣ ꯈꯥꯏ ꯍꯥꯎꯏꯤ ꯃꯔꯨꯞꯀꯤ
ꯁꯤꯡꯖꯨꯗꯤ ꯃꯌꯥꯟ ꯃꯌꯥꯅꯤ ꯁꯤꯡꯖꯨ ꯍꯥꯏꯁꯤꯗꯤ ꯀꯩꯅꯣ ꯃꯌꯥꯟ ꯃꯌꯥꯅꯤ ꯃꯌꯥꯟ ꯃ ꯑꯟꯖꯃꯤ ꯍꯥꯎ
ꯌꯥꯝꯃ ꯁꯤꯡꯖ ꯆꯋꯥꯏ ꯁꯤꯡꯖꯨ ꯑꯩꯗꯩ ꯀꯣꯕꯤ ꯁꯤꯡꯁꯨ ꯃꯤꯃꯤ ꯁꯤꯡꯁꯨ ꯑꯗꯨ ꯁꯤꯡꯖꯨ ꯑꯗꯥ ꯁꯤꯡꯖꯨ ꯑꯣꯏꯕ ꯃꯌꯥꯝ ꯂꯩꯗꯧꯔꯤꯈꯤ
ꯎꯝ ꯅꯠꯇꯦ ꯅꯠꯇꯦ ꯑꯗꯨ ꯃꯌꯥꯝꯗꯣ ꯄꯨꯂꯞ ꯄꯨꯟꯁꯤꯜꯂꯀꯥꯟꯗ ꯃꯤꯃꯤ ꯅꯨꯡꯃꯤ ꯑꯗꯨꯅ ꯅꯥꯀꯟꯒꯤ ꯋꯥꯅꯤ
ꯎꯝ
ꯆꯋꯥꯏ ꯆꯋꯥꯏꯒꯤ ꯃꯍꯨꯠꯇ ꯃꯪꯒꯜ ꯍꯥꯞꯄꯁꯨ ꯂꯩ ꯑꯗꯨꯒꯨꯝꯕꯗꯨꯗꯤ ꯀꯩꯅꯣ ꯆꯋꯥꯏ ꯁꯤꯡꯖꯨ ꯀꯥꯟꯗ ꯗꯥꯏꯔꯦꯛ ꯀꯩꯁꯨ ꯑꯗꯨꯒꯨꯝꯕꯒꯤ ꯋꯥ ꯅꯠꯇꯦ ꯆꯋꯥꯏ ꯁꯤꯡꯖꯨꯒ ꯑꯩ ꯎꯁꯣꯞ ꯃꯦꯂꯥꯒꯤ ꯋꯥꯅꯤ ꯗꯥꯏꯔꯦꯛ ꯑꯩꯈꯣꯏꯅ ꯌꯨꯝꯗ ꯑꯌꯅꯨꯡꯗꯥꯡ ꯆꯥꯅꯕ ꯈꯣꯠꯅꯕꯗꯗꯤ ꯆꯋꯥꯏ ꯇꯨꯝꯕꯗꯨꯗ ꯍꯥꯏꯐꯦꯠ ꯅꯣꯏꯅꯕꯒꯤ ꯃꯐꯣꯟ ꯌꯥꯎꯅꯕꯒꯤ ꯅꯞꯁꯤꯟꯅꯅꯕꯒꯤ ꯋꯥꯅꯤ ꯀ
ꯅ ꯊꯤ ꯃꯤ ꯆꯋꯥꯏ ꯁꯤꯡꯆꯨ ꯍꯥꯏꯁꯤ ꯂꯝ ꯂꯝꯒꯤ ꯂꯝ ꯂꯝꯒꯤ ꯐꯥꯎꯔꯤꯁꯨ ꯆꯋꯥꯏꯁꯤꯡꯁꯨ ꯍꯥꯏꯔꯗꯤ ꯆꯋꯥꯏꯗꯨꯅ ꯑꯌꯥꯝ ꯅꯝꯕꯅꯦ ꯑꯗꯨꯝꯅ ꯑꯗꯨꯗ ꯃꯅꯥ ꯃꯁꯤꯡ ꯈꯦ ꯈꯔꯗ ꯍꯥꯞꯇꯣꯏꯕ ꯌꯥꯝꯅ ꯍꯥꯞꯇꯣꯏꯕ ꯇꯣꯏꯍꯟꯗꯕꯤꯗꯤ ꯇꯧꯗꯣꯏꯅꯤ ꯃꯄꯨꯝ ꯄꯨꯝ ꯍꯥꯞꯄꯦ
ꯇꯧꯕꯅꯤ ꯅꯪ ꯍꯥꯏꯗꯣ
ꯍꯣꯏ ꯃꯆꯨ ꯃꯅꯥ ꯈꯔ ꯍꯥꯞꯇ꯭ꯔꯗꯤ ꯍꯥꯎꯔꯤꯦ
ꯍꯣꯏ ꯅꯪꯒꯤꯗꯨꯗꯤ ꯎꯁꯣꯞꯀꯤ ꯁꯤꯡꯖꯨꯅꯦꯕ
ꯑꯁꯣꯞꯁꯤꯡꯁꯨ ꯂꯣꯏꯔꯦ ꯑꯗꯨꯏ ꯃꯊꯛꯇ ꯆꯋꯥꯏꯁꯤꯡꯁꯨ ꯍꯥꯏꯗꯤ ꯇꯣꯉꯥꯟꯕ ꯃꯃꯤꯡ ꯆꯠꯂꯤ ꯁꯦꯡꯃꯥꯏ ꯆꯋꯥꯏ ꯁꯤꯡꯁꯨ ꯑꯗꯨꯒꯤꯁꯤꯡ ꯇꯧꯔꯤꯁꯤꯅ ꯈꯪꯗꯦ ꯁꯦꯡꯃꯥꯏꯁꯤꯡꯁꯨ ꯍꯥꯏ ꯁꯋꯥꯔꯁꯤꯡꯁꯨ ꯌꯨꯅꯤꯅꯦ
ꯎꯝ ꯎꯝ ꯑꯣ ꯍꯣꯏ ꯍꯣꯏ ꯑꯩꯈꯣꯏ ꯆꯥꯖꯗꯕꯅꯤꯅ ꯈꯪꯖꯗꯔꯦ
ꯅꯪꯅ ꯃꯤꯃꯤꯁꯤꯡꯁꯨ ꯆꯥꯔꯒ ꯁꯤꯡꯁꯨ ꯍꯥꯎꯋꯤ ꯍꯥꯏꯔꯤꯇꯥꯥꯔꯦꯀꯣ ꯃꯗꯨ
ꯍꯥꯎꯏ
ꯎꯝ
ꯑꯋꯥꯊꯕꯤꯁꯤꯡꯁꯨꯒ ꯍꯥꯎꯋꯤ ꯀꯩꯅꯣ ꯑꯗꯩꯗꯤ ꯍꯩꯕꯤ ꯃꯅꯥꯁꯤꯡꯁꯨ ꯃꯪꯒꯜ ꯁꯨꯔꯒ ꯇꯧꯔꯒ ꯍꯩꯕꯤ ꯃꯅꯥ ꯁꯤꯡꯖꯨ ꯆꯥꯛ ꯍꯥꯎꯏꯤ ꯀꯩꯅꯣ
ꯎꯝ
ꯎ
ꯑꯗꯨꯛꯇꯗꯤ ꯍꯋꯥꯏ ꯍꯁꯥꯡꯗꯤꯁꯨ ꯊꯣꯛꯂꯕꯅꯤ ꯆꯥꯎ ꯅꯪꯒꯅꯤ ꯐꯖꯅ ꯉꯧꯊꯣꯛꯑ ꯑꯗꯨ ꯐꯖꯅ ꯁꯨꯔꯣ ꯍꯋꯥꯏ ꯑꯁꯥꯡꯗꯤ ꯇꯤꯜꯍꯧ ꯃꯅꯥ ꯍꯥꯏꯗꯤ ꯏꯃꯅꯥ ꯑꯗꯩ ꯀꯣꯕꯤ ꯈꯤꯇꯪ ꯍꯥꯞꯄ
ꯃꯪꯒꯜ ꯃꯌꯥꯝ ꯁꯨꯔꯒ ꯃꯪꯒꯜꯗꯨ ꯐꯖꯅ ꯁꯨꯒꯥꯏꯔꯒ ꯉꯥꯔꯤ ꯃꯣꯔꯣꯛ ꯐꯖꯅ ꯍꯥꯞꯄꯒ ꯍꯩꯕꯤ ꯃꯅꯥꯟꯒ ꯀꯣꯜꯂꯒ ꯆꯥꯕꯩꯅꯤ ꯑꯗꯨꯅꯦ ꯇꯣꯉꯥꯟꯅ ꯍꯥꯎꯔꯤꯁꯦ
ꯎꯝ ꯑꯩꯅ ꯍꯥꯏꯅ ꯍꯧꯖꯤꯛꯇꯤ ꯍꯋꯥꯏ ꯑꯁꯥꯡꯁꯨ ꯊꯣꯛꯑꯕꯅꯤꯅ ꯍꯋꯥꯏ ꯑꯁꯥꯡꯕꯤꯁꯤꯡꯁꯨ ꯁꯨ ꯌꯥꯔꯅꯤ ꯍꯥꯏꯕ
ꯍꯩꯕꯤ ꯃꯅꯥꯅ ꯍꯥꯎꯕ ꯍꯦꯜꯂꯤꯔꯣ ꯑꯗꯨꯨꯗꯤ ꯍꯦꯟꯇꯕꯅꯤ ꯀꯩꯅꯣ
ꯍꯩꯕꯤꯃꯅꯥ ꯀꯥꯏꯗ ꯍꯧꯖꯒꯦ ꯑꯝꯇ ꯍꯦꯛꯀꯦ ꯅꯣꯏꯗ ꯍꯧꯕ꯭ꯔꯣ
ꯍꯣꯏ ꯑꯩꯈꯣꯏ ꯁ꯭ꯋꯥꯏꯗ ꯍꯧꯏ ꯍꯩꯕꯤ ꯃꯅꯥ ꯑꯗꯨꯝ ꯐꯪꯉꯤ ꯀꯩꯅꯣ ꯍꯧꯖꯤꯛꯇꯤ ꯍꯩꯕꯤ ꯃꯅꯥ ꯃꯌꯣꯟ ꯑꯅꯧꯕꯁꯨꯦ ꯌꯥꯝ ꯆꯣꯡꯉꯕꯅꯤ
ꯍꯣꯏ ꯂꯩꯔ ꯂꯩꯔ ꯆꯥꯕꯅꯤ ꯄꯥꯝꯃꯨ ꯍꯥꯏꯇꯥꯔꯦ ꯃꯤꯗꯩ ꯍꯦꯛꯑꯕꯨꯗꯤ ꯀꯔꯤꯝ ꯈꯟꯗꯕ ꯑꯗꯨꯒꯤ ꯋꯥꯅꯤꯅꯦ
ꯎꯝ ꯍꯦꯛ ꯑꯣ ꯍꯧꯖꯤꯛꯀꯥꯟꯗ ꯍꯦꯛꯑꯣꯕ ꯍꯧꯖꯤꯛꯀꯥꯟꯗꯤ ꯎ ꯋꯥꯁꯦ ꯄꯪꯌꯥꯟ ꯌꯥꯟꯊꯠꯄꯁꯤꯗ ꯄꯪꯄꯨꯝ ꯄꯨꯡꯗ꯭ꯔꯕꯅꯤ
ꯎꯝ ꯃꯅꯤꯅꯦ ꯍꯧꯖꯤꯛꯀꯥꯟꯖꯤꯗꯤ ꯃꯇꯝ ꯃꯇꯨꯡ ꯏꯟꯅ ꯑꯍꯣꯡꯕ ꯌꯥꯝ ꯂꯥꯛꯑꯦ ꯗꯨꯅꯤ ꯃꯔꯨꯞ
ꯑꯝ
ꯎꯝ
ꯎꯝ
ꯎꯝ
ꯎꯝ ꯏꯔꯣꯝꯕꯅ ꯁꯦꯒꯥꯛ ꯀꯥꯏꯔꯤꯕꯅꯤ
ꯎꯝ ꯂꯣꯏꯔꯦ ꯉꯥꯔꯤ ꯃꯣꯔꯣꯛ ꯊꯨꯝ ꯐꯖꯅ ꯍꯥꯞꯈ꯭ꯔꯗꯤ ꯂꯣꯏꯔꯦ
ꯎꯝ ꯃꯅꯝꯒ ꯅꯨꯡꯁꯤꯔꯒ ꯃꯔꯣꯏ ꯃꯄꯥꯡꯒ ꯐꯖꯅ ꯆꯥꯏꯁꯤꯜꯂꯒ ꯐꯗꯤꯒꯣꯝ ꯇꯤꯜꯍꯧꯒ ꯍꯥꯞꯆꯜꯂꯗꯤ ꯎꯝ
ꯌꯣꯡꯆꯥꯛ ꯃꯔꯨ ꯑꯃꯅꯤ ꯊꯥꯗꯔꯒ
ꯎꯝ ꯌꯣꯡꯆꯥꯛ ꯃꯔꯨꯒ ꯌꯥꯝ ꯄꯥꯝꯖꯕ ꯃꯤꯔꯣꯏꯔꯦ
ꯍꯣꯏ
ꯌꯣꯡꯆꯥꯛꯇꯣ ꯆꯥꯂꯣꯔꯛꯄꯩ ꯃꯅꯝꯗꯨꯗ ꯅꯨꯡꯁꯤꯔꯝꯃꯅꯤ
ꯎꯝ ꯅꯤꯡꯁꯤꯡꯕꯅꯦꯗꯨꯕꯨꯗꯤ
ꯎꯝ ꯑꯗꯨ ꯊꯕꯛ ꯆꯠꯊꯣꯛꯄꯗꯤ ꯌꯣꯡꯆꯥꯛ ꯇꯣ ꯈꯔ ꯈꯔ ꯌꯥꯝ ꯌꯥꯝ ꯆꯥꯔ ꯆꯠꯂꯣꯍꯦ ꯗꯥꯎ ꯋꯥꯅꯕ
ꯎꯝ ꯊꯕꯛ ꯆꯠꯊꯣꯛꯄꯗꯗꯤ ꯀꯩꯁꯨ ꯆꯥꯗꯦꯗ ꯌꯥꯝꯗ ꯂꯩꯔ ꯂꯩꯔ ꯃꯇꯝꯗꯅꯤ
ꯎꯝ ꯑꯣ ꯍꯜꯂꯛꯑꯑꯣꯏ ꯑꯣꯏꯅ ꯆꯥꯏꯔ
ꯑꯣ
ꯑꯣ ꯍꯣꯏ ꯑꯗꯨꯗꯤ ꯎꯝ ꯎꯝ ꯇꯥꯖꯔꯦ ꯍꯌꯦꯡ ꯑꯃꯨꯛ ꯀꯣꯟ ꯑꯃꯨꯛ ꯁꯥꯟꯅꯔꯁꯤ ꯊꯝꯖꯔꯒꯦ
ꯐꯖ ꯈ꯭ꯋꯥꯏ ꯆꯪꯕ ꯏꯁ ꯍꯥꯏꯅꯁꯤ
ꯑꯣꯀꯦ ꯊꯝꯃꯒꯦ
ꯎꯝ ꯎꯝ